ꯍꯦꯜꯂꯣ
ꯍꯦꯜꯂꯣ
ꯇꯥꯏꯌꯦ ꯇꯥꯏꯌꯦ
ꯇꯨꯝꯃꯕꯣ
ꯇꯨꯝꯗ꯭ꯔꯤ
ꯀꯗꯧꯔꯤꯅꯣ
ꯑꯁ ꯈꯪꯗꯦꯗ ꯇꯨꯝꯗꯤ ꯇꯨꯝꯅꯤꯡꯉꯦ ꯑꯗꯨ ꯑꯣꯏꯔꯁꯨ ꯕꯣꯜꯁꯨ ꯌꯦꯡꯅꯤꯡꯕ ꯑꯗꯨꯒꯤ
ꯀ ꯁꯣꯔꯣ
ꯍꯣꯏꯣꯏ ꯌꯦꯡꯗꯣꯏꯅꯦ
ꯑꯆꯥ ꯑꯆꯥ ꯍꯥꯏ ꯊꯅꯥ ꯀꯅꯥꯒ ꯁꯄꯣꯔꯠꯎꯣ
ꯑꯁ ꯑꯩ ꯕ꯭ꯔꯥꯖꯤꯜꯅꯦ
ꯁꯥꯞ ꯃꯥꯅꯅꯗ
ꯑꯥ ꯌꯥꯝ ꯐꯩꯗꯅ ꯆꯞ ꯃꯥꯟꯅꯒꯅꯨ ꯆꯞ ꯃꯥꯟꯅꯒꯅꯨ ꯅꯪ ꯑꯇꯣꯞꯄ ꯁꯞꯄꯣꯔꯠ ꯇꯧꯑꯣ
ꯑꯗꯨꯗꯤ ꯃꯣꯏꯅ ꯎꯉꯗꯗꯤ ꯑꯩꯅ ꯁꯄꯣ
ꯑꯩꯗꯤꯀꯣ
ꯎꯝ
ꯑꯩꯅ ꯁꯞꯄꯣꯔꯠ ꯇꯧꯔꯔꯣꯏ ꯍꯥꯏꯗꯣ
ꯎꯝ
ꯃꯣꯏ ꯕ꯭ꯔꯥꯖꯤꯜꯒꯤ ꯄ꯭ꯂꯦꯌꯔꯁꯤꯅ ꯑꯩꯉꯣꯟꯗ ꯐꯣꯟ ꯇꯧꯔꯛꯏꯕꯀꯣ
ꯑꯁ
ꯃꯣꯏꯅ ꯑꯩꯈꯣꯏ ꯑꯩꯈꯣꯏꯕꯨ ꯁꯞꯄꯣꯔꯠ ꯇꯧꯗꯣꯏꯗꯤ ꯅꯪ ꯌꯥꯔꯔꯣꯏ ꯑꯗꯨꯝ ꯁꯞꯄꯣꯔꯠꯗꯤ ꯇꯧꯕꯤꯌꯣ ꯅꯪ ꯗꯥꯎ ꯌꯥꯝ ꯐꯩꯌꯦꯅ ꯍꯥꯏꯌꯦꯕ ꯑꯃꯣꯏꯅꯀꯣ
ꯍꯣꯏ
ꯑꯗꯨꯗꯤ ꯑꯩ ꯑꯗꯨꯝ ꯇꯧꯕꯅꯤ
ꯑꯥ ꯑꯗꯨꯗꯤ ꯇꯁꯦꯡꯅ ꯇꯁꯦꯡꯅ ꯍꯥꯏꯔꯤꯗꯤ ꯅꯪꯁꯦ ꯁꯞꯄꯣꯔꯠꯤ ꯇꯧꯗꯤ ꯇꯧꯅꯤꯡꯗꯕꯅꯦꯕ ꯑꯗꯨꯗꯤ ꯃꯣꯏꯅ ꯍꯩꯃꯟꯕꯒꯤ ꯐꯣꯔꯁꯇ
ꯅꯠꯇꯦ ꯑꯩꯅ ꯇꯧꯅꯤꯡꯕ ꯀꯥꯟꯗ ꯃꯣꯏꯅꯁꯨ ꯑꯃꯨꯛꯀ ꯍꯥꯏꯕꯤꯕꯀꯣ ꯑꯗꯨꯒꯤ ꯑꯗꯨꯝ ꯍꯦꯟꯅ ꯍꯦꯟꯅ ꯇꯧꯅꯤꯡꯕꯀꯣ
ꯑ ꯍꯥ ꯑꯥ ꯑꯥ ꯑꯁ ꯅꯧꯋꯦꯗꯤ ꯍꯥꯏꯗ꯭ꯔꯣ
ꯅꯣꯗꯤ ꯑꯩꯗꯤ ꯍꯩꯗ ꯑꯗꯨꯝ ꯄꯥꯝꯃꯦꯗ
ꯑꯣ ꯃꯣꯏꯅ ꯍꯥꯏꯔꯛꯁꯨ ꯍꯥꯏꯔꯛꯇꯦ ꯅꯪꯉꯣꯟꯗ
ꯃꯣꯏꯗꯤ ꯈꯪꯅꯕꯁꯨ ꯂꯩꯇꯦꯗ
ꯑ ꯑꯗꯨ
ꯐꯣꯟ ꯅꯝꯕꯔ ꯏ ꯕꯤ ꯀꯤꯗꯤꯤꯗ ꯐꯣꯟ ꯅꯝꯕꯔ ꯂꯩꯥꯛꯅꯤ ꯑꯗꯨꯝ ꯄꯥꯎ ꯐꯥꯎꯅꯕ ꯉꯈꯥꯟꯁꯤꯗꯣ
ꯎꯝ
ꯑꯗꯨꯗꯒꯤ ꯃꯣꯏꯅ ꯑꯗꯨꯝ ꯑꯩꯈꯣꯏꯗꯤ ꯑꯗꯨꯝ ꯐꯖꯅ ꯇꯤꯟꯅꯌꯦꯕꯀꯣ ꯑꯇ
ꯑꯁ ꯑꯗꯨꯗꯤ ꯅꯪꯁꯦ ꯌꯥꯝ ꯌꯥꯝꯅ ꯐꯕ ꯃꯤꯅꯦꯍꯦ
ꯍꯣꯏ ꯅꯦꯃꯥꯗꯨ ꯈꯥꯡꯕ꯭ꯔꯣ?
ꯑꯁ ꯑꯩꯒꯤ ꯅꯨꯄꯥꯅꯦ ꯀꯔꯤꯔꯗꯣ
ꯃꯅꯤꯃꯥꯔꯗ ꯀꯩꯅꯣ ꯃꯥꯁꯦ ꯑꯩ ꯑꯩꯒ ꯌꯥꯝ ꯆꯤꯟꯅꯔꯅꯦꯕꯀꯣ ꯑꯉꯥꯡꯗꯨ ꯑꯣꯏꯔꯤꯀꯟꯗꯀꯣ ꯍꯧꯖꯤꯛꯁꯨꯁꯦ ꯇꯤꯅꯔꯤ ꯍꯥꯎꯖꯤꯀꯁꯨ ꯫
ꯅꯥꯏꯃꯔꯗꯤ ꯅꯪꯕꯨ ꯈꯪꯗꯦ ꯍꯥꯏꯌꯦ꯫
ꯅꯦꯃꯔ ꯗꯤ
ꯅꯦꯃꯔ ꯑꯣꯏꯔ꯭ꯃꯣꯏꯍꯦ ꯅꯪꯒꯤꯁꯦ ꯂꯀꯦꯜ ꯅꯦꯃꯔ ꯔꯝꯅꯤꯍꯦ
ꯅꯦꯃꯔꯁꯤꯀꯣ ꯑꯩ ꯍꯏꯕꯤꯒꯦ ꯃꯥꯁꯦ ꯑꯉꯥꯡ ꯑꯣꯏꯔ ꯀꯥꯟꯗ ꯑꯩꯁꯨ ꯑꯗꯨꯝ ꯁꯥꯟꯅꯕꯅꯦꯕꯃꯒ ꯀꯣ ꯑꯗꯨꯒ ꯑꯩꯅ ꯑꯗꯨꯝ ꯌꯦꯡꯕ ꯀꯥꯟꯗ ꯃꯥꯁꯦ ꯅꯣꯡꯃꯗꯤ ꯄ꯭ꯔꯣꯐꯦꯁꯅꯦꯜ ꯄ꯭ꯂꯦꯌꯔ ꯑꯣꯏꯕ ꯌꯥꯔꯅꯤ ꯍꯥꯏꯗ ꯑꯗꯨꯝ ꯑꯩ ꯋꯥꯈꯜꯗꯀꯣ ꯑꯩꯒꯤ ꯑꯩꯅ ꯈ ꯈꯪꯕꯗꯣ
ꯑꯗꯨꯅꯦ ꯅꯪꯅ ꯁꯂꯝ ꯑꯥ ꯑꯁ ꯈꯪ ꯗꯦꯍꯦ
ꯍꯥꯏꯌꯣ ꯍꯥꯏꯌꯣ ꯍꯥꯏꯌꯣ ꯍꯥꯏꯔꯣ
ꯎꯝ ꯀꯥꯎꯈ꯭ꯔꯦ ꯍꯥꯏꯒꯦ ꯇꯧꯔꯒ ꯀꯥꯎꯈ꯭ꯔꯦ ꯍꯥꯏꯕꯗꯤ ꯅꯪꯅ ꯁꯅꯥꯃꯤꯟ ꯁꯥꯅꯥ ꯃꯥ ꯑ ꯀꯔꯤ ꯍꯥꯏꯁꯤꯔꯥ ꯅꯪꯒ ꯁꯅꯥꯅꯕꯗꯣ ꯅꯃꯔꯒ ꯅꯪꯒ ꯁꯅꯥ ꯍꯥꯏꯕ ꯅꯠꯇ꯭ꯔꯣ? ꯑꯗꯨꯗ ꯑꯗꯨꯗ ꯅꯪ ꯅꯪꯅ ꯁꯥꯟꯅꯕꯗꯣ ꯂꯣꯀꯦꯜ ꯅꯦꯃꯔ ꯑꯣꯏꯔꯑꯝꯅꯦꯕ
ꯂꯣꯀꯦꯜꯅ ꯅꯦꯝꯔꯗꯤ ꯂꯣꯀꯦꯜꯅ ꯗꯤ ꯅꯠꯇꯗ
ꯑꯁ ꯂꯣꯀꯦꯜ ꯅꯦꯃꯔ ꯅꯤꯍꯦ ꯑꯩꯗꯤ ꯅꯦꯃꯔ ꯑꯁ ꯅꯪꯅ ꯍꯥꯏꯕꯗꯤ ꯂꯣꯀꯦꯜꯅꯦ ꯂꯣꯀꯦꯜꯒꯤꯅꯦ꯫
ꯅꯃꯥꯔ ꯅꯦꯃꯥꯔꯒ ꯑꯗꯨꯝ ꯄꯨꯟꯕꯅꯤꯅ ꯑꯩꯈꯣꯏꯁꯦ꯫ ꯑꯗꯨꯩꯗꯤ ꯀꯥꯟꯇ꯭ꯔꯤꯗꯤ ꯑꯗꯨꯝ ꯇꯣꯡꯉꯥꯜꯂꯦꯀꯣ ꯑꯩꯈꯣꯏꯅꯁꯦ ꯑꯗꯨꯒ ꯑꯩꯈꯣꯏ ꯑꯦꯀꯥꯗꯃꯤ ꯑꯃꯗ ꯑꯉꯥꯡ ꯑꯣꯏꯔꯤꯀꯥꯟꯗ ꯑꯗꯨꯝ ꯑꯩꯈꯣꯏ ꯂꯩꯃꯤꯟꯅꯩꯌꯦꯕꯥ ꯑꯗꯨꯕꯨꯀꯣ
ꯅꯪꯒꯤ ꯇꯣꯉꯥꯜꯂꯝꯒꯅꯤ ꯅꯪꯒꯤ ꯇꯣꯉꯜꯂꯝꯒꯅꯤ꯫ ꯕ꯭ꯔꯥꯖꯤꯜ ꯕ꯭ꯔꯥꯖꯤꯜꯒꯤ ꯅꯨꯄꯥ ꯑꯃ ꯅꯦꯃꯔ ꯇꯧꯕꯗꯣ ꯑꯩꯒꯤ ꯅꯨꯄꯥꯅꯦꯕ ꯑꯗꯨꯒꯤ ꯅꯣꯏ
ꯑ ꯃꯥꯗꯤ ꯃꯥꯗꯤ ꯃꯥꯗꯤ ꯌꯨꯝ ꯄꯥꯟ ꯈꯔ꯭ꯕꯅꯤꯗ
ꯍꯣꯏ ꯄꯥꯜꯜꯂꯤꯦꯕ ꯑꯩꯒ ꯄꯥꯜꯂꯤ꯫
ꯑꯗꯣ ꯑꯁ ꯅꯪꯁꯦ ꯂꯥꯏꯕꯛ ꯌꯥꯝ ꯐꯕ ꯍꯥꯏꯇꯥꯔꯦꯀꯣ ꯑꯗꯨꯗꯤ
ꯑꯗꯨꯅꯦ ꯅꯦꯝꯃꯔꯗ ꯏꯕꯥꯅꯤꯗꯤ ꯏꯆꯥꯅꯤꯁꯨ ꯂꯩꯌꯦ ꯅꯨꯄꯤ ꯈꯛꯇ ꯄꯣꯛꯄꯒꯤ ꯑꯁ ꯇꯂꯦ꯫
ꯑꯁꯦꯡꯕꯗꯤ ꯃꯦꯟꯃꯥꯔꯁꯦ ꯃꯥꯁꯦ ꯐꯤꯖꯤꯀꯦꯜꯗꯣ ꯈꯔ ꯌꯥꯔꯗꯤ ꯃꯥꯁꯨ ꯑꯗꯨꯝ ꯁꯥꯟꯅꯕ ꯌꯥꯒꯗꯕꯅꯤ ꯅꯪꯅ ꯁꯣꯟꯊꯔꯝꯃꯣꯅꯦ ꯑꯗꯨꯗꯤ
ꯑꯁ ꯑꯩꯅ ꯀꯣ ꯈꯪꯗꯦꯗ
ꯕꯣꯜ ꯁꯅꯥꯕꯗꯨ ꯑꯩꯒ ꯂꯩꯃꯤꯟꯅꯔ ꯑꯗꯨꯃꯥꯏꯅ ꯍꯥꯏꯔꯝꯃꯅꯦꯕ
ꯑꯍꯣꯏ ꯍꯥꯏꯕꯗꯤ ꯃꯥ ꯑꯃꯨꯛꯀꯁꯨ ꯅꯥꯔꯒ ꯃꯤ ꯑꯇꯣꯞꯄꯅ ꯃꯥꯒꯤ ꯏꯟꯖꯔꯒꯤ ꯄꯥꯔꯗ ꯀꯔꯤ ꯍꯥꯏꯁꯤꯔꯥ ꯑꯗꯨ ꯃꯣꯏꯅ ꯇꯣꯡꯝꯕꯒꯤ ꯈꯣꯡꯎꯞ ꯏꯁꯇꯨꯗꯣ
ꯑꯝ
ꯑꯗꯨꯒꯤ ꯑꯁ ꯀꯥꯎꯔꯗꯤꯀꯣ ꯑꯁ ꯃꯥꯁꯦ ꯌꯥꯝꯅ ꯅꯥꯔꯅꯦꯕ ꯑꯗꯨꯒꯤ ꯑꯩꯗꯣ ꯌꯦꯡꯕ ꯉꯝꯗꯕ ꯑꯗꯨꯒꯤ ꯁꯅꯥꯒꯅꯨ ꯁꯅꯥꯒꯅꯨ ꯍꯥꯏꯔꯒ ꯃꯥꯗꯣ ꯌꯥꯗꯕ ꯑꯗꯨꯒꯤ ꯈꯪꯅꯩ ꯉꯁꯤꯁꯦꯃ
ꯑꯗꯨꯗꯤ ꯅꯪ ꯅꯪ ꯑꯗꯨꯗꯤ ꯅꯪ ꯌꯥꯝ ꯐꯠꯇꯕ ꯃꯤ ꯑꯣꯏꯔꯕꯅꯤꯅ ꯑꯗꯨꯗꯣ
ꯑꯁ ꯑꯩꯗꯤ ꯃꯥꯕꯨ ꯅꯨꯡꯁꯤꯃꯟꯕꯒꯤ ꯍꯥꯏꯕꯅꯤꯅ ꯑꯗꯨ ꯑꯣꯏꯔꯁꯨ ꯃꯥꯗꯣ ꯃꯥꯗꯣ ꯑꯩꯒꯤ ꯂꯥꯁꯅꯦ ꯂꯥꯁ ꯄ꯭ꯂꯦꯅꯦ ꯁꯅꯥꯒꯅ ꯍꯥꯏꯃꯟꯕꯒꯤ ꯑꯩꯁꯨ ꯍꯣꯏ ꯍꯣꯏ ꯍꯣꯏ ꯁꯥꯟꯅꯔꯣ ꯁꯥꯟꯅꯔꯣ ꯍꯥꯏꯈ꯭ꯔꯦ
ꯃꯥ ꯑꯗꯨꯗ ꯅꯪ ꯍꯧꯖꯤꯛ ꯂꯥꯛꯦꯁꯦ ꯃꯥꯒꯤ ꯃꯅꯥꯛ ꯇꯔꯣ ꯅꯠꯇ꯭ꯔꯒ ꯅꯪ ꯌꯨꯝꯗꯔꯣ ꯅꯠꯇ꯭ꯔꯒ ꯀꯗꯥꯏꯗꯅꯣ
ꯑꯁ ꯃꯥꯒ ꯃꯥꯒꯤ ꯃꯅꯥꯛꯇ ꯂꯩꯕꯅꯦꯕ ꯑꯗꯨꯒ ꯉꯁꯤ ꯁꯥꯟꯅꯕꯒꯤꯀꯣ
ꯎꯝ
ꯑꯁ ꯑꯩꯈꯣꯏꯗꯤ ꯂꯣꯏꯈ꯭ꯔꯦ ꯁꯅꯕ ꯂꯣꯏꯈ꯭ꯔꯦ ꯑꯩꯈꯣꯏꯗꯤ ꯅꯣꯏꯅ ꯌꯦꯡꯒꯗꯕꯗꯣ ꯅꯣꯏꯗꯤ ꯄꯨꯡ ꯑꯩꯈꯣꯏ ꯑꯩꯈꯣꯏꯒꯤ ꯄꯨꯡꯒ ꯅꯣꯏꯒꯤ ꯄꯨꯡꯗꯣ ꯆꯞ ꯃꯥꯟꯅꯗꯕ ꯑꯗꯨꯒꯤꯅꯦ
ꯅꯠꯇꯦꯗ ꯑ ꯍꯥꯎꯗ꯭ꯔꯤ ꯍꯥꯎꯗ꯭ꯔꯤ ꯍꯥꯎꯗ꯭ꯔꯤ
ꯑꯩꯈꯣꯏꯒꯤꯗꯤ ꯂꯣꯏꯈ꯭ꯔꯦ ꯅꯣꯏꯒꯤꯗꯤ ꯍꯣꯏ ꯅꯣꯏꯒꯤꯗꯤ ꯍꯣꯏ ꯍꯧꯥꯎꯔꯝꯃꯣꯏ
ꯍꯣꯏ ꯑꯗꯨ ꯑꯣꯏꯔꯁꯨ ꯂꯥꯏꯕꯗꯤ ꯂꯥꯏꯕꯅꯤꯅ
ꯍꯣꯏ ꯍꯣꯏ ꯍꯣꯏ ꯑꯗꯨꯅꯦ
ꯑꯗꯨ ꯂꯥꯏꯐ
ꯂꯥꯏꯐ ꯂꯥꯏꯐ ꯇꯧꯔꯁꯨꯀꯣ ꯑꯦꯛꯁꯇꯦꯟ ꯍꯦꯛꯇ ꯇꯧꯗꯕꯅꯤ ꯃꯣꯏ ꯁꯥꯟꯅꯕ ꯂꯣꯏꯕ ꯀꯥꯟꯗ
ꯑꯩꯒꯤꯗꯤ ꯑꯩꯒꯤꯗꯤ ꯑꯗꯨꯝ ꯇꯧꯋꯤꯅ
ꯑꯁ ꯅꯪꯒꯤꯗꯤ ꯀꯔꯤꯔꯥ ꯑꯦꯌꯥꯥꯏꯒꯤꯦꯔꯥ ꯑꯣꯏꯔꯝꯅꯤꯍ ꯑꯗꯨꯗꯤ
ꯌꯥꯒꯤ ꯅꯠꯇꯦ ꯑꯩꯗꯤ ꯑꯁꯦꯡꯕ
ꯑꯁ ꯑꯗꯨꯗꯤ ꯑꯁ ꯅꯣꯏ ꯅꯣꯏꯒꯤ ꯀꯔꯤ ꯍꯥꯏꯁꯤꯔꯥ ꯂꯣꯀꯦꯜ ꯚꯤꯗꯤꯑꯣ ꯑꯣꯏꯔꯝꯑꯝꯅꯦꯍꯦꯛ ꯑꯗꯨꯗꯤ ꯃꯤꯅ ꯁꯦꯝꯖꯤꯟꯕꯗꯣ ꯑꯗꯨꯅꯦ
ꯅꯠꯇꯦꯗ ꯑꯩꯅ ꯆꯠꯂꯒ ꯑꯗꯨꯝ ꯅꯝꯃꯨꯗꯣ ꯑꯗꯨꯒꯤꯅꯤꯗ
ꯑꯁ ꯅꯪꯅ ꯌꯥꯝꯅ ꯀꯔꯤ ꯍꯥꯏꯁꯤꯔꯥ ꯑꯩꯒꯤ ꯅꯨꯄꯥꯕꯨ ꯅꯪ ꯅꯪ ꯌꯥꯝꯅ ꯄꯥꯝꯔꯗꯤ ꯑꯩ ꯍꯥꯏꯕꯤꯒꯦ ꯇꯁꯦꯡ ꯇꯁꯦꯡꯅ ꯍꯥꯏꯌꯣ ꯎꯅꯅꯤꯡꯉꯥꯏꯁꯨ ꯍꯥꯏꯕꯤꯒꯦ
ꯍꯣꯏ ꯍꯣꯏ ꯍꯥꯏꯕꯤꯌꯣ ꯍꯥꯏꯕꯤꯌꯣ ꯍꯥꯏꯕꯤꯌꯣ
ꯍꯣꯏ ꯃꯥꯅ ꯌꯥꯕ꯭ꯔꯥ ꯌꯥꯗꯕ꯭ꯔꯥꯗꯤ ꯈꯟꯗꯦꯀꯣ
ꯎꯝ ꯍꯥꯏꯕꯤꯌꯣ ꯍꯥꯏꯕꯤꯌꯣ ꯑꯗꯨꯒ ꯀꯣ
ꯍꯣꯏ
ꯑꯩ ꯋꯥ ꯑꯃ ꯍꯥꯏꯒꯦ
ꯍꯥꯏꯌꯣ
ꯑꯗꯨꯕꯨ ꯃꯥꯒꯤ ꯋꯥꯔꯤꯁꯦ
ꯎꯝ
ꯑꯉꯥꯡ ꯑꯉꯥꯡ ꯑꯣꯏꯔꯤꯀꯥꯟꯗꯗꯤ ꯍꯧꯖꯤꯛ ꯐꯥꯎꯀꯣ ꯅꯪ ꯋꯥꯔꯤ ꯈꯡꯕꯣ ꯃꯥꯒꯤ ꯕꯥꯏꯑꯣꯒ꯭ꯔꯥꯐꯤ ꯈꯪꯕ꯭ꯔꯣ
ꯍꯥꯥ
ꯃꯥꯥꯒꯤ ꯕꯥꯏꯑꯣꯒ꯭ꯔꯥꯐꯤ ꯗꯨ ꯈꯪꯕ꯭ꯔꯣ
ꯀꯔꯤ ꯍꯥꯏꯕ
ꯃꯥꯒꯤ ꯕꯥꯏꯑꯣꯒ꯭ꯔꯥꯐꯤꯗꯣ ꯈꯪꯕ꯭ꯔꯣ
ꯑꯣ ꯑꯣ ꯑꯣ ꯑꯣ ꯑꯣ
ꯑꯗꯨꯗꯄ ꯑꯩꯉꯣꯟꯗ ꯑꯝꯇ ꯇꯥꯛꯄꯤꯌꯨꯅꯦ
ꯑꯁ ꯍꯧꯖꯤꯛꯇꯤ
ꯑꯉꯥꯡ ꯑꯣꯏꯕ
ꯀꯣꯟꯅ ꯇꯥꯛꯄꯤꯔꯒꯦ ꯀꯣꯟꯅ ꯇꯥꯛꯄꯤꯔꯒꯦ ꯅꯪ ꯌꯥꯝꯅ ꯈꯪꯅꯤꯡꯂꯗꯤ
ꯅꯪ ꯈꯪꯗꯕꯗꯣ ꯑꯗꯨꯗꯤꯀꯣ ꯅꯪ ꯃꯥꯒꯤ ꯅꯨꯄꯤꯅꯤ ꯍꯥꯏꯀꯣ
ꯍꯣꯏ
ꯑꯗꯨ ꯑ ꯃꯥꯒꯤ ꯃꯥꯒꯤ ꯅꯦꯠꯋꯔꯛꯁꯦ ꯀꯌꯥꯅꯣ ꯃꯥꯅ ꯄꯩꯁꯥ ꯐꯪꯕꯁꯤ ꯀꯌꯥꯅꯣ
ꯑꯁ ꯑꯗꯨꯒꯨꯝꯕꯗꯤ ꯍꯥꯏꯗꯣꯛꯄ ꯌꯥꯗꯦ ꯑꯗꯨꯒꯨꯝꯕꯗꯤ
ꯑꯁ ꯑꯗꯨꯒꯨꯝꯕ ꯑꯗꯨꯕꯨ ꯑꯗꯨꯐꯥꯎ ꯈꯪꯗ꯭ꯔꯒ ꯃꯥꯒꯤ ꯅꯨꯄꯤꯅꯤ ꯍꯥꯏꯗꯨꯗꯤ ꯌꯥꯝ ꯂꯥꯟꯗ꯭ꯔꯅꯦ
ꯑꯁ ꯑꯩꯅ ꯈꯪꯗ꯭ꯔꯗꯤ ꯀꯅꯥꯅ ꯈꯪꯗꯣꯏꯅꯣ ꯑꯗꯨꯒ ꯃꯤ ꯑꯇꯣꯞ ꯄꯗ ꯑꯗꯨꯝ ꯍꯥꯏꯕ ꯌꯥꯗꯦꯕ ꯍꯥꯏꯕ ꯌꯥꯕꯁꯤ ꯂꯣꯏ ꯂꯩꯌꯦ ꯍꯥꯏꯕ ꯌꯥꯗꯕꯁꯨ ꯂꯩꯑꯦ ꯑꯗꯨꯒꯤꯅꯤ
ꯌꯥꯝꯅ ꯂꯤꯛꯄ ꯃꯤ ꯃꯥꯟꯂꯦ ꯅꯪꯁꯤ ꯑꯗꯨꯗꯤ
ꯁꯤ ꯃꯇꯥꯡꯗꯗꯤ ꯑꯩ ꯍꯥꯏꯕ ꯉꯝꯗꯦ
ꯑꯗꯨꯗꯤ ꯅꯪ ꯅꯪ ꯅꯪ ꯌꯥꯝ ꯂꯤꯛ ꯂꯤꯛꯄ ꯃꯥꯜꯂꯦꯕ
ꯂꯤꯛꯄꯗꯤ ꯅꯠꯇꯦꯍꯦ
ꯐꯒꯤꯅꯤꯗ ꯐꯒꯤꯅꯤꯗ ꯌꯥꯝꯅ ꯄꯨꯛꯆꯦꯜ ꯆꯥꯎꯕ
ꯑꯗꯣ ꯑꯣꯏꯔꯝꯒꯅꯦ
ꯑꯗꯨꯅꯦ
ꯑ ꯇꯥꯕ꯭ꯔꯣ
ꯇꯥꯏꯌꯦ ꯇꯥꯏꯌꯦ
ꯕꯣꯜꯁꯨ ꯍꯧꯒꯗꯕ ꯃꯥꯜꯂꯦ
ꯑꯣ ꯑꯗꯨꯅꯦ
ꯀꯔꯤ ꯏꯟꯁꯥꯡ ꯀꯔꯤ ꯏꯟꯁꯥꯡ ꯆꯥꯕ꯭ꯔꯣ ꯉꯁꯤꯗꯤ
ꯎ ꯉꯁꯤꯁꯦ ꯑꯣ ꯍꯣꯏ ꯉꯁꯤꯗꯤ ꯌꯦꯟ ꯆꯥꯏ
ꯑꯩꯒ ꯆꯞ ꯃꯥꯟꯅꯩ ꯑꯩꯅ ꯉꯥ ꯑꯃꯨꯛꯀ ꯍꯥꯞꯄꯀꯣ
ꯑꯣ
ꯖꯅ ꯃꯤ ꯆꯕ ꯅꯠꯇꯦꯗ ꯍꯥꯞꯄ ꯍꯥꯏꯗꯤ ꯑꯦꯛꯁꯇ꯭ꯔꯥ ꯑꯩ ꯇꯣꯉꯥꯟ ꯇꯣꯉꯥꯟ ꯆꯉꯣ
ꯑꯣ ꯍꯣꯏ ꯍꯣꯏ ꯑꯁ ꯑꯗꯨꯗꯤ ꯅꯣꯏꯒꯤꯗꯤ ꯃꯊꯦꯜ ꯃꯊꯦꯜꯅꯤꯍꯦ ꯑꯗꯨꯗꯤ
ꯉꯁꯤ ꯈꯛꯇꯅꯤꯗ ꯅꯨꯡꯇꯤꯒꯤ ꯆꯥ ꯅꯨꯡꯇꯤꯗ ꯆꯥꯕꯗꯤ ꯌꯥꯗꯦꯅ
ꯍꯩꯅꯣ
ꯑꯗꯨꯃꯥꯏꯅ ꯆꯥꯕꯗꯣ ꯃꯊꯦꯜ ꯃꯊꯦꯜ ꯆꯥꯕꯗꯣ
ꯅꯠꯇꯦ ꯃꯤ ꯂꯛꯄ ꯅꯠꯇꯦ ꯑꯗꯨꯝ
ꯑꯗꯨꯝ ꯆꯥꯅꯤꯡꯕꯒꯤ ꯆꯥꯕ꯭ꯔꯥ
ꯍꯣꯏ ꯆꯥꯅꯤꯡꯉ ꯆꯥꯕꯅꯤꯗ
ꯑꯁ ꯑꯗꯨꯗꯤ ꯅꯣꯏꯗꯤ ꯌꯥꯝ ꯂꯩꯔꯃꯦꯍꯦ
ꯅꯦ ꯣ ꯣꯜꯒ ꯁꯥꯡꯒꯣ
ꯑꯥ ꯑꯥ ꯑꯥ ꯑꯗꯨꯅꯦ ꯉꯁꯤ ꯅꯪ ꯕ꯭ꯔꯥꯖꯤꯜꯒꯤ ꯁꯞꯄꯣꯔꯇꯔꯅꯦ ꯑꯗꯨꯒꯤ ꯑꯗꯨꯒꯤꯔꯥ ꯅꯣꯏ ꯌꯦꯟꯖꯥꯡ ꯍꯥꯎꯕꯗꯣ
ꯍꯥꯏꯗꯤ ꯍꯟꯖꯥꯡ ꯍꯥꯎꯗꯤ ꯊꯕꯛꯁꯨ ꯇꯧꯕ ꯅꯨꯡꯉꯥꯏꯅ ꯑꯗꯨ ꯆꯃꯥꯟꯅꯗ
ꯑꯥ ꯑꯥ ꯑꯗꯨꯅꯦ ꯑꯗꯨꯅꯦ
ꯕꯤꯠ ꯑꯗꯨꯝ ꯂꯩꯔꯅ
ꯑꯗꯨꯅꯦ ꯑꯗꯣ ꯕ꯭ꯔꯥꯖꯤꯜ ꯉꯝꯗ꯭ꯔꯗꯤ ꯅꯪ ꯀꯃꯥꯏꯅ ꯇꯧꯅꯤ
ꯉꯝꯗ꯭ꯔꯗꯤ ꯑꯗꯨꯝ ꯉꯝꯕꯨ ꯀꯔꯤ ꯇꯧꯅꯤ
ꯉꯝꯗ꯭ꯔꯗꯤ ꯑꯗꯨꯝ ꯑꯃꯨꯛꯀ ꯅꯣꯔꯋꯦꯕꯨ ꯁꯞꯄꯣꯔꯠ ꯇꯧꯗꯣꯏꯔꯥ
ꯅꯠꯇꯦ ꯅꯣꯏꯕꯨꯗ ꯁꯄꯣꯔ ꯇꯧꯔꯣꯏꯕ ꯑꯔꯖꯦꯟꯇꯤꯅꯥꯒ ꯄꯦꯟ ꯄꯥꯁ
ꯎꯝ ꯎꯝ ꯑꯗꯨꯅꯦ ꯑꯩꯗꯤꯀꯣ ꯑꯩꯒꯤ ꯅꯨꯄꯥꯁꯤꯕꯗꯣ ꯉꯝꯗ꯭ꯔꯁꯨ ꯑꯇꯣꯞꯄꯗꯤ ꯑꯩꯗꯤ ꯁꯞꯄꯣꯔꯠ ꯇꯧꯔꯔꯣꯏ ꯉꯝꯁꯨ ꯉꯝꯗꯁꯨ ꯑꯗꯨꯝ ꯕ꯭ꯔꯥꯖꯤꯜꯒꯤ ꯈꯛꯇ ꯑꯩꯗꯤ ꯁꯞꯄꯣꯔꯠ ꯇꯧꯒꯅꯤ
ꯑꯠꯆꯥ ꯑꯗꯨ ꯅꯥꯡꯁꯦ ꯅꯪ ꯊꯃꯣꯏꯗ ꯌꯥꯝ ꯀꯟꯅ ꯃꯥꯜꯂꯦꯅ ꯅꯪꯕ
ꯍꯣꯏ ꯍꯣꯏ ꯍꯣꯏ ꯑꯩꯗꯤ ꯊꯝꯃꯣꯏꯁꯨ ꯁꯦꯡ